ꯄꯩ
ꯎꯝ
ꯉꯁꯤꯗꯤ ꯅꯪꯉꯣꯟꯗ ꯑꯣꯏꯅ ꯅꯥꯩ ꯊꯥꯕ ꯇꯥꯔꯦ
ꯎꯝ ꯅꯣꯡ ꯈꯤꯇꯪ ꯈꯤꯇꯪ ꯇꯥꯕ ꯍꯧꯕ ꯃꯥꯜꯂꯦꯍꯦ
ꯎꯝ ꯅꯣꯡꯗꯤ ꯇꯥ ꯃꯥꯂꯦ
ꯆꯨꯔꯗꯤ ꯐꯖꯅ ꯆꯨꯔꯣ ꯍꯥꯏꯕꯅꯤꯗ
ꯃꯥꯅꯦꯅꯦ ꯅꯣꯏ ꯂꯧꯗꯣ ꯁꯨ ꯌꯥꯔꯕꯣ
ꯑꯁ ꯂꯣꯏꯕꯨ ꯂꯣꯏꯔꯦ ꯑꯩꯈꯣꯏꯗꯤ꯫ ꯂꯣꯏꯕꯤꯈ꯭ꯔꯦ ꯂꯣꯏꯕꯤꯈ꯭ꯔꯦ ꯂꯣꯏꯈ꯭ꯔꯦ꯫
ꯂꯣꯏꯕꯤꯈ꯭ꯔꯦ꯫
ꯎꯝ꯫
ꯐꯧ ꯀꯩꯀꯥ ꯄꯨꯜꯂꯞ ꯂꯣꯏꯈ꯭ꯔꯦ ꯅꯣꯏ ꯁꯦ
ꯄꯨꯔꯥ ꯂꯣꯏꯔꯕꯅꯦ꯫ ꯂꯧ ꯂꯣꯏꯕꯩꯅꯦ ꯑꯗꯨ ꯂꯧ ꯂꯣꯏꯕꯅꯦ ꯑꯗꯨꯝ ꯊꯕꯛ ꯂꯩꯗꯣꯏꯔ ꯍꯤꯞ ꯍꯤꯞ ꯇꯨꯝꯂꯒ ꯂꯩꯔꯤꯗꯣ ꯈꯨꯠꯆꯠ ꯆꯠꯂ ꯂꯩꯗꯣ꯫
ꯑꯗꯨꯅ ꯀꯥꯏ ꯆꯠꯂꯤꯅꯣ ꯅꯪꯒꯤꯁꯦ
ꯑꯁ ꯆꯠꯇꯦꯗ ꯑꯩꯈꯣꯏ ꯀꯩꯅꯣꯗ ꯑꯣꯏꯅ꯫ ꯀꯤꯠꯆꯟꯗ ꯑꯣꯏꯅ ꯆꯪꯉꯤꯕ ꯆꯥꯅꯕ ꯀꯩ ꯀꯩ ꯌꯥꯎꯔꯔꯣꯏ꯫ ꯎꯝ ꯄꯨꯛ ꯊꯟꯅꯕ ꯀꯩꯀꯩ ꯌꯥꯎꯅꯕꯔ ꯍꯥꯏꯅ ꯌꯦꯡꯉꯒ ꯂꯩꯕꯅꯦ ꯌꯥꯎꯗꯧ ꯃꯥꯟꯗ
ꯄꯨꯛ ꯊꯟꯕ ꯌꯥꯕ ꯄꯣꯠꯇꯤ ꯊꯤꯔꯣꯏꯍꯦ
ꯑꯗꯨꯅ ꯊꯤꯔꯦꯅꯦ ꯈꯪꯉꯨ ꯐꯪꯒꯗ꯭ꯔꯥ ꯈꯪꯗꯦ ꯑꯁ ꯀꯃꯥꯏꯅ ꯇꯧꯅꯤ ꯈꯪꯗ꯭ꯔꯦꯅꯦ ꯌꯦꯟꯖꯥꯡꯁꯨ ꯅꯣꯡꯃ ꯅꯣꯡꯃꯒꯤ ꯁꯨꯝ ꯍꯥꯥꯎꯂꯛꯇ꯭ꯔꯦ
ꯅꯣꯡꯃ ꯅꯣꯡꯃꯒꯤ ꯂꯩꯔꯛꯇꯕꯅꯤꯅ ꯅꯣꯡꯃ ꯅꯣꯡꯃꯒꯤ ꯍꯧꯥꯎꯔꯛꯇꯕ ꯑꯣꯏꯇꯥꯔꯦ ꯑꯗꯨꯃꯥꯏ꯫
ꯎꯝ ꯑꯗꯨꯅꯦ꯫ ꯉꯥ ꯐꯁꯨ ꯔ ꯈꯪꯗꯦꯗ ꯍꯥꯌꯦꯡ ꯅꯨꯡꯁꯥ ꯊꯣꯛꯑꯗꯤ ꯅꯨꯡꯁꯥ ꯊꯣꯛꯑꯗꯤ ꯉꯥ ꯐꯥꯕ ꯆꯁꯦꯔ ꯈꯜꯂꯤꯂꯤ ꯄꯨꯅ ꯇꯨꯂꯨꯗ ꯇꯨꯂꯨ ꯉꯍꯥꯟ ꯆꯄꯗ ꯉꯍꯥꯟ ꯑꯩꯈꯣꯏ ꯆꯠꯂꯗꯅꯦ
ꯐꯥꯅꯤꯡꯉꯤꯅꯤꯅꯦ ꯑꯥ
ꯑꯁ ꯉꯥ ꯐꯥꯕꯗ ꯅꯨꯡꯉꯥꯏꯕꯅꯍꯦ꯫
ꯉꯥ ꯐꯥꯕ ꯅꯨꯡꯉꯥꯏꯌꯦ꯫
ꯆꯥꯛ ꯂꯥꯝ ꯑꯃꯒꯦꯔ ꯀꯥꯟꯗ ꯄꯨꯛꯁꯦ ꯅꯥꯔꯤ ꯅꯥꯔꯤ ꯇꯧꯔꯤꯗ
ꯉꯥ ꯐꯔꯒ ꯅꯨꯡꯗꯥꯡꯗ ꯍꯜꯂꯛꯑꯒ ꯆꯥꯃꯤꯟꯅꯕꯗꯣ꯫
ꯈꯨꯒꯤ ꯆꯞꯄꯔꯗꯜꯂ ꯑꯁ ꯖꯒꯣꯏ ꯁꯥ ꯑꯒꯤ ꯀꯣ꯫ ꯍꯁ ꯈꯪꯗꯦꯅꯦ ꯁꯤꯗꯗꯤ ꯂꯥꯡꯕꯁꯨ ꯈꯣꯠꯄ ꯅꯨꯡꯉꯥꯏꯇꯦꯅꯦ ꯎꯝ꯫
ꯁꯤꯡꯖꯨ ꯀꯩꯀꯥ ꯁꯦꯝꯗ꯭ꯔꯕꯣ꯫
ꯁꯤꯡꯖꯨꯗꯤ ꯈꯔ ꯁꯦꯝꯂꯝꯃꯦ ꯑꯁ ꯆꯁꯦ ꯄꯨꯡ ꯅꯥꯔꯤ ꯅꯥꯔꯤ ꯇꯧꯋꯤꯗ꯫ ꯆꯥꯅꯤꯡꯗ꯭ꯔꯤꯗ꯫
ꯍꯣꯔꯦꯟ ꯄꯨꯡ ꯌꯥꯗ꯭ꯔꯔꯤ ꯍꯥꯏꯔ ꯀꯥꯟꯗ ꯃꯨꯒꯤꯉꯣ
ꯑꯗꯨꯅꯦ ꯆꯥꯛ ꯂꯥꯃꯥꯜꯂꯗꯤ ꯍꯧꯏ ꯏꯟꯖ ꯍꯥꯎꯗꯁꯨ ꯆꯥꯕ ꯆꯪꯉꯦꯕ
ꯎꯝ ꯃꯥꯅꯦ ꯈꯪꯉꯤꯅꯤꯅꯦ ꯑꯩꯈꯣꯏꯁꯨꯞ
ꯎꯝ꯫
ꯍꯥꯎꯕ ꯍꯥꯎꯗ꯭ꯔꯕ ꯌꯥꯝ ꯂꯥꯝꯃꯒ ꯆꯥꯕꯅꯤꯅ ꯍꯥꯎꯔꯤꯁꯦ꯫
ꯑꯗꯨ ꯅꯦ ꯈꯪꯗꯔꯦ ꯆꯥꯛꯏꯟꯁꯥꯡ
ꯀꯩ ꯍꯥꯏꯁꯔꯦ ꯑꯩꯈꯣꯏꯅ ꯑ ꯁꯤ ꯍꯤꯟꯖꯥꯛꯁꯦ ꯍꯥꯎꯔꯣꯏꯏ ꯍꯥꯎꯔꯏꯅ ꯍꯥꯟꯅ ꯆꯥꯗ꯭ꯔꯤꯉꯩꯗ ꯍꯥꯟꯅ ꯉꯥꯡꯕꯗꯣ
ꯎꯝ꯫
ꯑꯗꯨꯒ ꯑꯃꯨꯛ ꯆꯥꯔꯛꯄꯥꯟꯅꯤ ꯍꯦꯟꯅ ꯍꯥꯎꯕꯒꯨꯝ ꯑ ꯑꯗꯨꯃꯥꯏꯅ ꯇꯧꯕꯅꯤꯅꯦ꯫ ꯃꯤꯖ ꯍꯥꯟꯅ ꯑꯝ꯫ ꯑꯁ ꯑ ꯅꯣꯏ ꯅꯣꯏꯗꯤ ꯃꯨꯛꯕꯥꯥꯡ ꯇꯧꯅꯤ ꯍꯥꯏꯅꯤ ꯅꯠꯇ꯭ꯔꯣ
ꯈꯪꯗ‌ꯦ ꯃꯣꯏ ꯔꯣꯅꯥꯜꯗꯣ ꯐꯦꯟꯁꯤꯡꯁꯤ ꯃꯤ ꯑꯃ ꯅꯥꯔ ꯂꯩ ꯍꯥꯏꯅꯤ ꯀꯤꯖꯔ ꯈꯪꯗ‌ꯦꯅꯦ
ꯑꯁ ꯃꯗꯥꯎ ꯐꯠꯈꯤꯗ꯭ꯔꯦꯗ ꯃꯥꯏꯁꯦ
ꯃ‌ꯣꯏ ꯃꯤ ꯈꯣꯝꯂꯛꯀꯅꯤꯗ ꯉꯥꯅꯨꯕꯨꯗꯤ ꯍꯥꯏꯅꯔꯦ
ꯃꯥꯒꯤ ꯐꯦꯟꯁꯤꯡꯁꯨ ꯃꯗꯥꯎ ꯂꯩꯔꯛꯇ꯭ꯔꯦꯅꯦ
ꯎꯝ ꯉꯥꯅꯨꯕꯨꯗꯤ ꯍꯥꯏꯔꯑꯦ ꯑꯃꯒ ꯆ ꯑꯃꯒ ꯑꯅꯤꯗ ꯑꯗꯨꯗ ꯍꯥꯏꯔꯦ ꯍꯥꯟꯅꯩ ꯃꯣꯏ ꯀꯃꯥꯏꯅ ꯇꯧꯗ ꯇꯧꯗꯣꯏꯔꯣ ꯃꯤ ꯀꯌꯥꯃꯨꯛ ꯇꯧꯗꯣꯏꯔꯥ ꯍꯥꯏꯕꯗꯣ ꯑꯗꯨꯗꯤ ꯈꯪꯗꯦ
ꯑꯁ
ꯑꯁ ꯈꯪꯗ꯭ꯔꯦ ꯀꯃꯥꯏꯟ ꯇꯧꯗꯣꯏꯔ‌ꯣ
ꯑꯩꯁꯨ ꯌꯥꯎꯁꯤꯜꯂꯁꯤꯔꯥ ꯈꯪꯗꯦꯅꯦ
ꯅꯪ ꯀꯩ ꯔꯣꯅꯥꯜꯗꯣ ꯐꯦꯟ ꯑꯣꯏꯒ‌ꯦꯔꯥ ꯑꯣꯏꯔ‌ꯣ ꯍꯥꯏꯔꯣ
ꯇꯥꯕ꯭ꯔꯣ
ꯇꯥꯏꯌꯦ ꯇꯥꯏꯌꯦ ꯇꯥꯗ꯭ꯔꯣ
ꯇꯥꯕ꯭ꯔꯣ
ꯇꯥꯗ꯭ꯔꯣ ꯇꯥꯕ꯭ꯔꯣ
ꯇꯥꯕ꯭ꯔꯣ
ꯇꯥꯏ ꯇꯥꯏ ꯇꯥꯗ꯭ꯔꯣ ꯂꯣꯏꯔꯦꯍ‌ꯦ ꯀꯩꯅꯣ ꯇꯥꯗ꯭ꯔꯣ ꯍꯂꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯗ꯭ꯔꯣ
ꯑꯩꯗꯤ ꯅꯪꯒꯤ ꯑꯗꯨꯝ ꯇꯥꯏꯀꯣ
ꯑꯩꯁꯨ ꯇꯥꯏꯌꯦ ꯑꯩꯁꯨ ꯇꯥꯏ ꯇꯥꯕ꯭ꯔꯣ ꯇꯥꯕ꯭ꯔꯣ
ꯑꯩꯗꯤ ꯑꯁ ꯈꯪꯗ꯭ꯔꯦꯅꯦ ꯀꯔꯤ ꯀꯃꯥꯏꯅ ꯇꯧꯔꯅꯤ
ꯈꯪꯗ‌ꯦꯁ ꯅꯊꯟꯇꯔꯣ
ꯑꯁ ꯑꯁꯤꯒꯤ ꯕꯦꯠꯁꯤ ꯈꯤꯇꯪꯗꯤ ꯅꯨꯡꯉꯥꯏꯔꯛꯇ꯭ꯔꯦꯍꯦ
ꯎꯝ
ꯍꯣꯏ ꯐꯟꯗꯅꯦꯗ ꯅꯪꯗꯤ
ꯑꯩ ꯁꯨꯅꯤꯗ
ꯊꯟꯇ ꯂꯩꯕꯅ ꯅꯨꯡꯉꯥꯏꯔꯦꯅꯦ ꯑꯁ ꯇꯟꯗꯤ ꯇꯟꯕꯅꯦ ꯃꯤ ꯑꯩꯈꯣꯏꯁꯤ ꯏꯊꯟꯗ ꯂꯩꯕꯁꯦ
ꯅꯨꯄꯤ ꯊꯤꯔꯣ ꯅꯨꯄꯤ ꯊꯤꯔꯣ
ꯅꯨꯄꯤ ꯊꯤꯒꯦꯅ ꯇꯧꯔꯤꯁꯦ ꯅꯨꯄꯤꯁꯦ ꯌꯥꯔꯛꯇ꯭ꯔꯤꯅꯦ
ꯃꯥꯁꯦ ꯃꯇꯝ ꯈꯔ ꯆꯪꯒꯗꯧ ꯃꯥꯜꯂꯤꯅꯦ
ꯅꯪꯒꯤꯗꯣ ꯌꯥꯗ꯭ꯔꯣ
ꯑꯁ ꯃꯥꯁꯨ ꯍꯧꯖꯤꯀꯥꯟ ꯇꯧ ꯆꯦꯜꯂꯁ ꯈꯣꯠꯂꯁꯤꯒ ꯍꯥꯏꯔꯗꯤ ꯁꯨꯡꯌꯥꯏ ꯌꯥꯔꯔꯣꯏ ꯃꯊꯪ ꯆꯍꯤꯗꯤ ꯌꯦꯡ ꯇꯥꯔꯦ ꯑꯗꯨꯝ ꯄꯨꯗꯔ ꯄꯨꯔꯒ ꯅꯪꯒꯤ ꯍꯥꯟꯅ ꯇꯧꯔꯣꯅꯦ ꯇꯥ
ꯀꯔꯝꯍꯥꯏꯅ ꯇꯧꯔꯅꯤ
ꯇꯥꯕ꯭ꯔꯣ
ꯇꯥꯏ ꯇꯥꯏ
ꯑꯁ ꯈꯪꯗ꯭ꯔꯦ ꯀꯃꯥꯏꯅ ꯇꯧꯅꯤ ꯌꯥꯗꯕꯅꯤꯅ ꯀꯔꯤꯗꯤ ꯎꯄꯥꯏ ꯂꯩ
ꯑꯩꯁ ꯈꯪꯗ꯭ꯔꯦ ꯌꯥꯕꯨ ꯌꯥꯅꯤꯗ
ꯑꯩꯒꯤꯗꯤ ꯑꯗꯨꯝ ꯌꯥꯕ꯭ꯔꯣ
ꯑꯩ ꯊꯥꯔꯕꯗ ꯅꯪ ꯀꯩꯅꯣ ꯂꯩꯅꯦ
ꯑꯁ ꯅꯪꯗꯤ ꯀꯔꯝ ꯀꯥꯟꯗ ꯊꯤꯔꯅꯤ ꯑꯗꯨꯗꯤ
ꯀꯩ ꯍꯥꯏꯕ
ꯅꯪꯗꯤ ꯀꯔꯝ ꯀꯥꯟꯗ ꯅꯨꯄꯤ ꯊꯤꯔꯅꯤ ꯍꯟꯗꯛ ꯆꯍꯤꯔꯣ ꯅꯠꯇ꯭ꯔꯒ ꯃꯊꯪꯗꯔꯣ
ꯋꯥꯠꯂꯤꯗ ꯋꯥꯠꯂꯤꯗ
ꯑꯁ ꯋꯥꯠꯂꯗꯤ ꯑꯁ ꯊꯤꯔꯣꯅꯦ ꯅꯪꯒꯤ ꯆꯥꯛ ꯅꯪ ꯅꯨꯄꯤ ꯊꯤꯔꯀꯥꯟꯗ ꯐꯪꯁꯟ ꯑꯆꯧꯕ ꯑꯃ ꯁꯦꯝꯗꯣꯛꯑꯒ ꯆꯥꯛ ꯀꯩ ꯊꯣꯡꯒꯦꯅꯦ ꯏꯟꯁꯥꯡ ꯀꯩꯀꯥꯗ ꯂꯣꯏ ꯊꯣꯡꯉꯤꯅꯦ ꯅꯪꯅ ꯊꯤꯅꯤꯡꯉꯗꯤ ꯑꯗꯨꯝ ꯀꯣꯛ ꯄꯨꯁꯤꯜꯂꯛꯄ ꯌꯥꯗ꯭ꯔꯣꯅꯦ ꯅꯁꯥꯅ ꯌꯥꯗ꯭ꯔꯤꯔꯣ
ꯌꯥꯗꯦ ꯃꯥꯅ
ꯑꯁ ꯌꯥꯗ꯭ꯔꯗꯤ ꯀꯔꯤꯗꯤ ꯎꯄꯥꯏ ꯂꯩ ꯑꯩꯈꯣꯏꯁꯨ ꯀꯟꯅ ꯍꯥꯏꯔꯁꯨ ꯌꯥꯗ꯭ꯔꯗꯤꯀꯣ
ꯀꯩꯗꯧꯔꯅꯤ ꯃꯇꯝ ꯂꯥꯛꯀꯅꯤ ꯍꯥꯏ
ꯃꯇꯝ ꯂꯥꯛꯀꯅꯤ ꯍꯥꯏꯔꯦꯗꯤ ꯑꯦ ꯃꯇꯝꯒ ꯂꯥꯛꯇ꯭ꯔꯗꯤ ꯀꯃꯥꯏꯅ ꯇꯧꯔꯅꯤ ꯅꯪ ꯋꯥꯅꯤꯒꯤꯁꯤꯗꯤ
ꯎꯝ
ꯑꯁ ꯇꯥꯁꯥꯅꯤꯉꯥꯏꯅ ꯂꯩꯇꯦꯍꯦꯁꯤ ꯁꯤꯒꯨꯝꯕꯗꯗꯤ ꯎꯝ ꯑꯁ ꯑꯩꯅꯤ ꯑꯩꯅ ꯍꯦꯟꯅ ꯁꯥꯏꯅꯦ ꯉꯣꯟꯗꯒꯤꯗꯤ ꯃꯩꯗꯩ ꯍꯦꯟꯅ ꯁꯥꯔꯤꯅꯤꯅꯦ ꯊꯤꯔꯛꯑꯒ ꯀꯩ ꯄꯤꯖꯗꯣꯏꯅꯣ ꯍꯥꯏꯕꯒꯤ ꯋꯥꯈꯜ ꯍꯥꯟꯅ ꯊꯣꯛꯂꯛꯑꯦ ꯎꯝ ꯅꯪ ꯍꯥꯟꯅ ꯃꯑꯣꯡꯒꯤ ꯅꯪꯒꯤ ꯍꯥꯟꯅ ꯃꯑꯣꯡꯗ ꯌꯦꯡꯅꯤꯡꯉꯨꯅꯤꯅꯦ ꯑꯩꯁꯦ ꯅꯪꯒꯤ ꯍꯅ ꯃꯑꯣꯡ ꯌꯦꯡꯉꯒ ꯑꯩꯁꯦ ꯀꯣꯟꯅ ꯇꯧꯔꯛꯁꯤꯔꯅ ꯅꯪꯒꯤ ꯑꯁ ꯅꯁ ꯍꯧꯖꯤꯛꯀꯥꯟ ꯀꯥꯡꯉꯤꯅꯦ ꯑꯗꯨꯗꯤ
ꯑꯗꯨꯅꯦ
ꯀꯥꯡꯒꯟꯕꯁꯨ ꯌꯥꯗꯕꯅꯦꯀꯣ ꯈꯤꯇꯪ ꯈꯤꯇꯪ ꯌꯥꯎꯁꯟꯅꯕꯅ ꯐꯕꯅꯦꯍꯦ ꯈꯥꯎ ꯃꯅꯨꯡꯗ ꯈꯤꯇꯪ ꯍꯥꯞꯄꯧ ꯈꯥꯥꯎ ꯃꯅꯨꯡꯗ ꯈꯤꯇꯪ ꯍꯥꯞꯄꯧ ꯅꯪꯒꯤꯙꯧ
ꯈꯥꯎꯗ ꯍꯥꯞꯅꯤꯉꯥꯏ ꯀꯩꯝ ꯌꯥꯎꯗ꯭ꯔꯗꯤ ꯇꯛꯄꯗꯒꯤ ꯍꯥꯟꯅ ꯂꯧꯅꯔꯨꯔꯅꯦ ꯅꯣꯏꯗꯤ
ꯑꯩ ꯍꯥꯏꯕ ꯇꯥꯗ꯭ꯔꯣ ꯇꯥꯔꯕꯣ
ꯑꯁ
ꯇꯥꯕ꯭ꯔꯣ
ꯆꯥꯗ ꯆꯥꯗ ꯀ
ꯀꯔꯤ
ꯑ ꯀꯔꯤꯕꯨꯅꯤ ꯑꯩꯁꯨ ꯑꯗꯨꯝ ꯐꯨꯜꯗ ꯂꯩꯅꯦ ꯀꯃꯥꯏꯅ ꯈꯪꯗꯦ ꯉꯁꯤꯁꯦ ꯐꯔꯛꯇ ꯑꯣꯏꯕꯒꯤꯔꯥ ꯈꯪꯗ ꯏꯕꯥꯅꯤꯒꯤꯁꯦ ꯅꯠꯇ꯭ꯔꯒ ꯅꯠꯇ꯭ꯔꯒ ꯔꯤꯄꯤꯠ ꯑꯣꯏꯕꯒꯤꯔ ꯀꯩꯅꯣꯝꯃ ꯇꯧꯔꯦꯍꯦ ꯑꯁ ꯏꯟꯖꯥꯡ ꯍꯥꯎꯇ꯭ꯔꯁꯨ ꯆꯠꯊꯣꯛꯅꯕ ꯇꯧꯔꯣꯅꯦ ꯅꯪꯁꯨ ꯀꯩꯔꯣ ꯑꯉꯥꯡꯗꯧꯅ ꯊꯣꯡꯕ ꯍꯟꯁꯥꯡ ꯅꯨꯡꯁꯥꯔꯦ ꯆꯥꯕꯗ ꯇꯧꯅꯦ ꯍꯪꯒꯥꯝ ꯑꯀꯪꯕꯅꯤꯅ ꯊꯤꯕ ꯐꯪꯗ꯭ꯔꯤꯁꯦ ꯍꯟꯗꯛꯀꯥꯟ